ꯑ ꯏꯆꯦ ꯑꯣꯣꯏ ꯏꯆꯦꯕꯨ ꯍꯧꯖꯤꯛ ꯊꯕꯛ ꯀꯌꯥꯝ ꯆꯤꯟꯕ꯭ꯔꯣ
ꯑꯩꯁꯦ ꯊꯕꯛ ꯍꯥꯏꯁꯦ ꯂꯣꯏꯇꯗꯤ ꯉꯥꯏꯔꯤ ꯑꯦ ꯑꯩꯁꯦ ꯁꯦꯡꯖꯥ ꯂꯩꯇ꯭ꯔꯦꯅ ꯃꯤꯟꯗ ꯐꯧ ꯇꯛꯎꯕꯅꯦ ꯑꯗꯣ ꯐꯧ ꯇꯧꯕ ꯍꯜꯂꯛꯇ ꯉꯥꯏꯔꯤꯌꯦꯦ ꯕꯦꯝꯃꯥ
ꯑꯩꯁꯦ ꯏꯆꯦꯗ ꯄꯥꯎ ꯑꯝꯇ ꯐꯥꯎꯅꯤꯡꯗꯅ ꯊꯣꯔꯛꯑꯦꯅꯦ ꯏꯆꯦ
ꯑꯣ ꯀꯩꯗꯧꯔꯒꯦ ꯍꯦꯛꯇ ꯍꯥꯏꯔꯛꯑꯣ ꯌꯥꯏꯑꯦ
ꯏꯆꯦꯒꯤ ꯑꯃ ꯏꯆꯥꯅꯨꯄꯤ ꯑꯃ ꯔꯥꯏꯝꯁꯇ꯭ꯔꯤꯡ ꯂꯣꯏꯄꯤꯅ ꯂꯩꯕꯗꯣ
ꯑꯥ
ꯑꯗꯣ ꯃꯥꯒꯤ ꯔꯥꯏꯟꯁ ꯇꯝꯐꯝꯗꯨ ꯀꯗꯥꯏꯗꯅꯣ ꯑꯩꯒꯤꯁꯨ ꯍꯟꯗꯛ ꯑꯩꯒꯤ ꯏꯆꯥꯅꯨꯄꯤꯁꯦ ꯃꯥꯁꯨꯣ ꯑꯝꯇ ꯇꯝꯍꯟꯒꯦ ꯇꯧꯧꯕꯅꯤ ꯐꯤ ꯅꯨꯡ ꯑꯦꯠꯃꯤꯁꯟ ꯅ ꯀꯃꯥꯏ ꯀꯃꯥꯏꯅ ꯇꯧꯕ ꯈꯣꯠꯄ ꯂꯄꯥ ꯑꯗꯨꯗꯣ ꯑꯝꯇ ꯏꯆꯦꯗꯣ ꯑꯝꯇ ꯄꯥꯎ ꯐꯥꯎꯅꯒꯦꯅ
ꯑꯣ ꯇꯝꯕꯝꯒꯤꯕꯨ ꯁꯤ ꯅꯛꯑꯦꯗ ꯍꯥꯏꯗꯤ ꯑꯩꯈꯣꯏ ꯁꯤ ꯃꯅꯤꯡꯒꯤꯗꯣ ꯁꯤ ꯇꯣꯔꯦꯟ ꯑꯃ ꯂꯩꯕꯗ ꯑꯩꯈꯣꯏ ꯃꯅꯤꯡꯒꯤꯗ ꯑꯗꯨ ꯇꯨꯔꯦꯟꯗꯨꯒꯤ ꯒꯤ ꯍꯦꯛ ꯃꯄꯥꯟꯗ ꯇꯣꯔꯦꯜ ꯃꯄꯥꯟꯗ ꯑꯗꯨꯝ ꯕꯤꯜꯗꯤꯡ ꯑꯃ ꯕꯤꯜꯗꯤꯡ ꯃꯆꯥ ꯑꯃ ꯂꯩꯕꯅꯦꯕ
ꯎꯝ
ꯑꯗꯨꯗꯅꯦ ꯑꯗꯣ ꯑꯗꯨꯝ ꯅꯛꯑꯦꯗ ꯍꯥꯏꯗꯤ ꯅꯣꯏꯒ ꯑꯩꯈꯣꯏꯒ ꯌꯥꯝ ꯀꯟꯅꯁꯨ ꯂꯥꯞꯅꯕꯁꯨ ꯅꯠꯇꯕꯅꯤꯅ ꯑꯗꯨꯝ ꯅꯨꯡꯇꯤꯒꯤ ꯆꯠꯊꯣꯛ ꯆꯠꯁꯤꯟ ꯊꯤꯟ ꯑꯣꯇꯣꯗ ꯑꯗꯨꯝ ꯆꯠꯂꯒ ꯑꯗꯨꯝ ꯏꯔꯥꯏ ꯂꯥꯏꯅ ꯑꯗꯨꯝ ꯇꯝꯕ ꯌꯥꯏꯗ
ꯍ ꯏꯆꯦ ꯏꯆꯦꯒꯤ ꯏꯆꯥꯅꯨꯄꯤꯗꯨ ꯌꯨꯝꯗꯒ ꯂꯩꯕ꯭ꯔꯥ ꯃꯥꯅ ꯍꯧꯖꯤꯛ ꯀꯔꯋꯥꯏꯗ ꯊꯕꯛ ꯉꯥꯡ ꯆꯠꯊꯣꯛꯈꯤꯕ꯭ꯔꯣ
ꯃꯥꯗꯣ ꯉꯁꯤꯁꯦ ꯃꯣꯏ ꯃꯃꯥꯟꯅꯕꯤꯁꯤꯡ ꯍꯥꯏꯗꯤ ꯅꯍꯥꯟꯋꯥꯏ ꯀ꯭ꯂꯥꯁ ꯇꯦꯟꯗ ꯄꯨꯜꯂꯛꯄꯁꯤꯡ ꯇꯣ ꯑꯗꯨꯗꯨꯒ ꯃꯣꯏ ꯄꯨꯟꯅ ꯑꯃꯨꯛꯀ ꯎꯅꯔꯒ ꯆꯥꯛ ꯏꯁꯤꯡ ꯆꯥꯅꯔꯅꯤꯅ ꯃꯣꯏ ꯀꯩꯅ ꯇꯧꯕꯒꯤ ꯆꯠꯈ꯭ꯔꯤꯌꯦ ꯍꯧꯖꯤꯛ ꯈꯛꯇ ꯊꯣꯛꯈꯤꯕꯇ ꯉꯥꯏꯔꯤ
ꯑꯣ ꯑꯩꯒꯤ ꯏꯆꯥꯅꯨꯄꯤ ꯑꯃꯈꯛ ꯂꯩꯖꯕꯗꯣ ꯃꯥꯁꯨ ꯍꯟꯗꯛ ꯇꯨꯌꯦꯜꯞ ꯂꯣꯏꯔꯦ ꯇꯨꯌꯦꯜꯞ ꯂꯣꯏꯔꯒ ꯃꯥꯅ ꯍꯥꯏꯔꯤꯁꯤꯅ ꯇ꯭ꯔꯦꯅꯤꯡꯒꯨꯝꯕ ꯑꯃ ꯆꯠꯅꯤꯡꯉꯅꯦ ꯍꯥꯏꯕ ꯑꯗꯨꯗ ꯑꯩꯁꯨ ꯑꯩ ꯏꯁꯥꯃꯛꯁꯨ ꯍꯧꯖꯤꯛ ꯍꯧꯖꯤꯛ ꯑꯣꯖꯥꯒꯤ ꯁꯤꯟꯐꯝꯁꯨ ꯑꯣꯏꯖꯔꯤ ꯑꯩꯅ ꯄꯤꯛꯏꯉꯩꯗꯒꯤꯁꯨ ꯍꯧꯅ ꯏꯆꯥ ꯏꯁꯨ ꯑꯩꯈꯣꯏꯁꯦ ꯑꯣꯖꯥꯒꯤ ꯁꯤꯟꯐꯝꯗ ꯂꯩꯍꯟꯕꯁꯦ ꯄꯥꯝꯖꯔꯛꯄ ꯑꯗꯨꯒꯤ ꯃꯥꯗꯣ ꯁꯨꯃꯥꯏꯅ ꯇꯦꯞ ꯂꯣꯏꯔꯦ ꯍꯥꯏꯔꯕꯅꯤꯅ ꯑꯗꯣ ꯔꯥꯏꯝꯁ ꯇꯦꯅꯤꯡꯗꯣ ꯊꯥꯔꯒ ꯒ꯭ꯔꯦꯖꯨꯌꯦꯦꯁꯟ ꯑꯃꯨꯛ ꯂꯣꯏꯁꯤꯜꯍꯜꯂꯒ ꯃꯊꯪ ꯃꯊꯪ ꯑꯣꯖꯥꯒꯤ ꯂꯥꯏꯟꯗ ꯆꯠꯈꯤꯅꯕ ꯃꯈꯣꯡꯗꯣ ꯁꯦꯝꯕꯤꯅꯤꯡꯕ ꯑꯩꯅ
ꯑꯣ ꯌꯥꯏꯌꯦꯦ ꯌꯥꯏꯌꯦꯦ ꯍꯥꯏꯗꯤ ꯑꯩꯈꯣꯏ ꯏꯁꯤꯡ ꯅꯛꯄꯗꯣ ꯑꯗꯣ ꯃꯣꯏ ꯑꯗꯨꯝ ꯐꯁꯨ ꯐꯕꯅꯦ ꯑꯗꯒꯤ ꯍꯥꯏꯗꯤ ꯃꯣꯏꯒꯤꯗꯤ ꯑꯩ ꯇꯝꯕ ꯂꯣꯏꯔꯒ ꯑꯗꯨꯝ ꯃꯣꯏꯒꯤꯁꯤ ꯑꯗꯨꯝ ꯈꯖꯤꯛ ꯈꯖꯤꯛ ꯍꯧꯕ ꯍꯥꯏꯗꯤ ꯑꯣꯏꯕ ꯌꯥꯕꯒꯤ ꯈꯨꯗꯣꯡꯆꯥꯥꯕꯁꯨ ꯄꯤꯕꯅꯦꯕ
ꯑꯣ
ꯑꯗꯣ ꯑ ꯑꯗꯨꯝ ꯄꯩꯁꯥ ꯅꯨꯡꯁꯥꯁꯨ ꯑꯗꯨꯝ ꯃꯌꯥꯝꯗꯒꯤ ꯈꯔ ꯑꯗꯨꯝ ꯌꯥꯝ ꯀꯟꯅ ꯍꯦꯛ ꯆꯦꯟꯕꯁꯨ ꯅꯠꯇꯦ ꯑꯗꯨ ꯈꯔꯁꯨ ꯑꯗꯨꯝ ꯇꯥꯑꯕꯅꯦ ꯑꯗꯨꯝ ꯍꯥꯏꯗꯤ ꯃꯣꯏꯅ ꯇꯥꯛꯄꯤꯔꯤꯕ ꯃꯑꯣꯡꯗꯨ ꯑꯗꯨꯝ ꯂꯧꯔꯤꯗꯨꯒ ꯑꯗꯨꯝ ꯆꯥꯅꯕꯅꯦꯕ ꯑꯗꯨꯗꯤ ꯎꯝ
ꯍꯧꯖꯤꯛꯀꯥꯟꯁꯦ ꯔꯟꯁ ꯇ꯭ꯔꯦꯟꯅꯤꯡ ꯁꯨꯃꯥꯏꯅ ꯇꯝꯐꯝꯕꯨꯗꯤ ꯃꯌꯥꯝꯕꯨꯗꯤ ꯊꯣꯛꯑꯦ ꯑꯗꯨꯗ ꯑꯩꯅ ꯍꯥꯏꯐꯦꯠ ꯃꯤꯒꯤꯗ ꯄꯥꯎ ꯇꯥꯖꯕ ꯇ ꯏꯆꯦ ꯍꯣꯏꯒꯤ ꯃꯅꯥꯛꯇ ꯂꯩꯕꯗꯨꯅ ꯈꯔ ꯍꯦꯛ ꯐꯩ ꯑꯗꯩꯗꯤ ꯇ꯭ꯔꯦꯟꯅꯤꯡꯒꯁꯦ ꯇꯧꯕ ꯂꯣꯏꯔꯀꯥꯟꯗ ꯁ꯭ꯀꯨꯜ ꯄꯨꯐꯝ ꯍꯥꯏꯗꯤ ꯑꯣꯖꯥ ꯑꯣꯏꯐꯝ ꯀꯁꯨ ꯍꯦꯛ ꯃꯣꯏꯅ ꯁꯤꯟꯕꯤ ꯈꯣꯠꯄꯤ ꯇꯧꯋꯦꯅ ꯍꯦꯛꯇ ꯍꯥꯏꯌꯦ ꯑꯆꯥ ꯆꯥꯛ ꯇꯝ ꯣꯔ ꯇꯝꯕ ꯂꯣꯏꯔꯒ ꯃꯇꯝꯗꯣ ꯃꯥꯡꯅ ꯂꯩꯇꯅꯕ ꯃꯣꯏꯅ ꯑꯗꯨꯃꯥꯏꯅ ꯁꯤꯟꯕꯤꯕꯅꯤꯅ ꯑꯩꯁꯨ ꯏꯆꯦꯗ ꯄꯥꯎ ꯐꯥꯎꯔꯒ ꯀꯃꯥꯏ ꯀꯃꯥꯏꯅ ꯇꯧꯕꯗꯨꯅ ꯃꯔꯣꯟꯗꯣ ꯍꯥꯏꯐꯦꯠ ꯍꯪꯖꯅꯤꯡꯗꯅ ꯇꯧꯔꯛꯏꯅꯦ
ꯍꯣꯏ ꯌꯥꯏꯑꯦ ꯍꯥꯏꯗꯤ ꯑꯩꯈꯣꯏ ꯆꯥꯟꯕꯤꯔꯤꯁꯨꯣ ꯍꯟꯇ ꯁ꯭ꯀꯨꯜ ꯑꯃ ꯄꯨꯕꯒꯤ ꯍꯥꯏꯅꯔꯤ ꯔꯤꯕ ꯂꯣꯏꯕꯁꯨ ꯀꯨꯏꯗ꯭ꯔꯤꯗꯅ ꯑꯗꯣ ꯃꯣꯏꯅ ꯑꯗꯨꯝ ꯍꯥꯏꯗꯤ ꯑꯩ ꯏꯆꯥ ꯅꯨꯨꯄꯤꯗꯨꯅꯁꯨ ꯈꯔ ꯑꯗꯨꯝ ꯌꯦꯡꯖꯔꯦ ꯑꯗꯨꯗꯨꯒ ꯑꯗꯩ ꯃꯣꯏ ꯑꯣꯖꯥꯁꯤꯡꯗꯨꯅꯁꯨ ꯁꯨꯝ ꯄꯥꯎꯏ ꯀꯩ ꯀꯩ ꯃꯐꯝ ꯃꯐꯝ ꯍꯥꯏꯗꯤ ꯁ꯭ꯀꯨꯜꯒꯤ ꯑꯣꯖꯥ ꯀꯧꯕꯁꯤꯡꯗꯣ ꯑꯗꯨꯗꯣ ꯀꯩꯅꯣ ꯇꯧꯔꯒ ꯐꯪꯅꯔ ꯈꯣꯠꯄꯤꯔ ꯇꯧꯔꯒ ꯑꯗꯨꯝ ꯃꯇꯦꯡꯁꯨ ꯑꯗꯨꯝ ꯑꯗꯨꯃꯥꯏꯅ ꯆꯥꯎꯅ ꯄꯥꯡꯉ ꯆꯥꯡꯕꯤꯌꯦ ꯑꯁ ꯌꯥꯝ ꯐꯩꯌꯦ ꯑꯗꯒꯤ ꯍꯧ ꯄꯨꯛꯆꯦꯜꯁꯨꯦ ꯑꯗꯨꯝ ꯆꯥꯎꯋꯦ ꯑꯣꯖꯥꯁꯤꯡꯁꯦ ꯑꯗꯒꯤ ꯈꯪꯗꯦ ꯃꯤ ꯂꯣꯏꯅꯕ ꯃꯤꯡꯒꯧ ꯂꯥꯛꯀꯧꯗꯇ ꯑꯣꯏꯔꯒꯁꯨ ꯑꯗꯨꯝ ꯌꯥꯝ ꯐꯖꯕꯗꯣ
ꯍꯣꯏ ꯅꯆꯦ
ꯎꯝ ꯑꯗꯨꯗ ꯎꯝ
ꯋꯥ ꯑꯃꯨꯛ ꯍꯪꯖꯅꯤꯡꯕ ꯑꯃ ꯂꯩꯔꯤꯔꯤ
ꯎꯝ ꯍꯥꯏꯌꯨ ꯌꯥꯏꯌꯦꯦ
ꯍꯧꯖꯤꯛꯀꯥꯟꯒꯤ ꯁ꯭ꯀꯨꯜ ꯂꯤꯡꯈꯠꯅꯔꯤꯕꯁꯤꯡꯁꯦ ꯁꯤꯅ ꯔꯥꯏꯝꯁꯀꯤ ꯑꯣꯖꯥ ꯀꯧꯕ ꯀꯥꯟꯗ ꯒ꯭ꯔꯦꯖꯦꯁꯟ ꯂꯣꯏꯗ꯭ꯔꯦ ꯍꯥꯏꯗꯤ ꯑꯣꯖꯥ ꯂꯧꯗꯦ ꯈꯣꯠꯇꯦꯅ ꯍꯥꯏꯐꯦꯠꯁꯨ ꯄꯥꯎꯁꯨ ꯇꯥꯖꯩ ꯑꯣ ꯎ ꯑꯗꯨꯒꯤ ꯔꯔꯤꯝꯁ ꯇꯝ ꯏꯟꯁꯇꯤꯇ꯭ꯌꯨꯁꯟꯗꯣ ꯑꯗꯨ ꯗꯤ ꯒ꯭ꯔꯦꯖꯨꯋꯦꯁꯟ ꯑꯩꯒꯤ ꯏꯆꯥꯅꯨꯄꯤꯁꯦ ꯒ꯭ꯔꯦꯖꯨꯋꯌꯦꯁꯟ ꯑꯣꯏꯗ꯭ꯔꯤꯕꯅꯤꯅ ꯂꯣꯏꯔꯀꯥꯟꯗ ꯒꯦꯠꯇꯣ ꯁꯥꯡꯅ ꯂꯩꯇꯣꯔꯤꯕ꯭ꯔꯥ ꯅꯠꯇ꯭ꯔꯒꯅ ꯃꯣꯏꯅ ꯌꯥꯅ ꯌꯥꯅꯕ ꯁꯤꯟꯕꯤꯗꯣꯔꯤꯕꯥ ꯈꯣꯠꯇꯣꯔꯤꯕ꯭ꯔꯥ
ꯑꯗꯨꯗ ꯂꯣꯏꯕ ꯍꯥꯏꯁꯦ ꯍꯣꯏ ꯍꯥꯏꯗꯤ ꯃꯣꯏꯅ ꯍꯥꯏꯔꯤꯗꯨꯁꯨ ꯆꯨꯝꯕꯕꯨꯗꯤ ꯆꯨꯝꯕ ꯍꯥꯏꯗꯤ ꯒ꯭ꯔꯦꯖꯨꯑꯦꯁꯟ ꯂꯣꯏꯗ꯭ꯔꯒꯗꯤ ꯍꯥꯏꯗꯤ ꯒ꯭ꯔꯦꯖꯨꯑꯦꯁꯟꯗꯣ ꯇꯧꯗ꯭ꯔꯦ ꯇꯨꯋꯞꯇ ꯂꯣꯏꯁꯤꯜꯂꯦ ꯍꯥꯏꯔꯒꯕꯨꯗꯤ ꯑꯃꯔꯣꯝꯗ ꯐꯕ ꯒ꯭ꯔꯦꯖꯁꯟ ꯇꯧꯔꯒꯗꯤ ꯍꯥꯏꯗꯤ ꯀꯣꯂꯦ ꯆꯠ ꯂꯄ ꯃꯇꯝꯗ ꯍꯥꯏꯗꯤ ꯁꯣꯝꯗꯗꯤ ꯁ꯭ꯀꯨꯜꯗꯗꯤ ꯄꯨꯔꯥ ꯑꯃ ꯍꯧꯔꯛꯇꯣꯏꯅꯤꯗꯅ ꯑꯗꯨꯗꯨꯒꯤꯁꯨ ꯈꯟꯕꯒꯤ ꯑꯣꯏꯔꯝꯂꯣ ꯃꯥꯜꯂꯦ ꯑꯗꯣ ꯑꯁ ꯈꯪꯗꯦꯅꯦ ꯍꯥꯏꯗꯤ ꯁ꯭ꯀꯨꯜ ꯁ꯭ꯀꯨꯜꯒꯤꯁꯨ ꯈꯥ ꯄꯣꯜꯂꯦ ꯍꯥꯏꯗꯤ ꯑꯗꯨꯝ ꯁꯤꯟꯅꯕ ꯌꯥꯕꯁꯨ ꯂꯩꯔꯝꯒꯗꯧꯕ ꯃꯥꯜꯂꯦ ꯑꯗꯒꯤ ꯍꯥꯏꯗꯤ ꯌꯥꯔꯣꯏꯗꯕꯁꯨ ꯑꯗꯨꯝ ꯌꯥꯎꯔꯛꯀꯗꯕꯗꯤ ꯃꯥꯜꯂꯦ ꯑꯗꯨꯒꯤ ꯃꯇꯥꯡꯗꯨꯗꯤ ꯍꯥꯏꯗꯤ ꯗꯤ ꯑꯩꯒꯤ ꯏ ꯆꯥꯟꯅꯕꯤꯗꯨꯁꯨ ꯍꯥꯏꯗꯤ ꯑꯣꯏꯗꯤ ꯑꯣꯏꯗ꯭ꯔꯤꯕꯅꯤꯅ ꯈꯪꯗ꯭ꯔꯦ ꯑꯗꯣ ꯃꯥꯅ ꯑꯃꯨꯛ ꯍꯥꯏꯕꯗꯤ ꯃꯁꯥꯒꯤ ꯒ꯭ꯔꯦꯖꯨꯑꯦꯁꯟꯗꯣ ꯂꯣꯏꯖꯔꯕꯅꯤꯅ ꯂꯣꯏꯔꯒ ꯇꯧꯕꯅꯤꯅ ꯃꯥꯒꯤꯕꯨꯗꯤ ꯀꯌꯥ ꯊꯣꯏꯅ ꯀꯩꯅꯣ ꯂꯩꯗꯧ ꯃꯥꯟꯗ꯭ꯔꯦꯕ
ꯎꯝ
ꯑ ꯑꯉꯥꯡꯗꯣ ꯑꯗꯨꯝ ꯍꯥꯏꯗꯤ ꯃꯈꯥ ꯑꯗꯨꯝ ꯐꯖꯅ ꯇꯝꯍꯜꯂꯒ ꯈꯔ ꯂꯩꯔꯒ ꯑꯣꯏꯍꯜꯂꯁꯨ ꯌꯥꯕꯨꯗꯤ ꯌꯥꯏꯑ ꯍꯥꯏꯗꯤ ꯍꯌꯦꯡꯋꯥꯏ ꯒ꯭ꯔꯦꯖꯨꯑꯦꯁꯟ ꯂꯣꯏꯗꯧꯕ ꯊꯥ ꯇꯔꯨꯛ ꯃꯨꯛꯇꯪ ꯉꯥꯏꯔꯦ ꯆꯍꯤ ꯇꯪꯈꯥꯏ ꯑꯃꯨꯛꯇ ꯉꯥꯏꯔꯦ ꯍꯥꯏꯔ ꯀꯥꯟꯗ ꯑꯃꯨꯛ ꯇꯧꯍꯟꯕ ꯌꯥꯏꯗꯅ
ꯑꯣꯁꯝ ꯅꯨꯡꯉꯥꯏꯔꯦꯗꯤ ꯃꯁꯥꯏꯇꯒꯤ ꯋꯥ ꯑꯗꯨꯀꯥꯟꯅꯥꯗ ꯍꯥꯡꯗꯅ ꯍ ꯑꯗꯨꯗꯅ ꯀꯣꯛꯁ ꯉꯥ ꯑꯗꯨꯅ ꯂꯩꯔꯝ ꯏꯆꯦ ꯏꯆꯦꯅ ꯈꯪꯕꯤꯔꯝꯃꯦ ꯌꯥꯝ ꯅꯨꯡꯉꯥꯏꯖꯔꯦ ꯑꯩꯆꯦ ꯍ
ꯎꯝ ꯍꯣꯏ ꯑꯗꯣ ꯅꯪꯕꯨ ꯍꯥꯏꯗꯤ ꯑꯉꯥꯡ ꯅꯨꯕꯤ ꯑꯗꯒꯤ ꯑꯍꯜ ꯂꯃꯟ ꯀꯩꯀꯩ ꯑꯅꯥ ꯑꯌꯦꯛ ꯀꯩꯁꯨꯝ ꯌꯥꯎꯗꯕ ꯅꯠꯇ꯭ꯔꯣ
ꯑꯅꯥ ꯑꯌꯦꯛꯄꯨꯗꯤ ꯈꯔꯕꯨꯗꯤ ꯌꯥꯎꯋꯤ ꯍꯥꯏꯗꯤ ꯑꯩꯒꯤ ꯏꯀꯣ ꯕꯨꯛꯇꯣ
ꯎꯝ
ꯃꯥꯗꯤ ꯕꯤꯄꯤ ꯑꯣꯏ ꯕꯤꯄꯤꯗꯣ ꯂꯩꯕꯅꯤꯅ ꯍꯥꯏꯗꯤ ꯀꯣꯛ ꯈꯤꯇꯪ ꯉꯥꯎꯋꯦ ꯑꯗꯨ ꯇꯧꯦ ꯍꯥꯏꯔꯛꯄꯗ ꯍꯦꯛꯇ ꯄꯥꯈꯠꯅꯗꯣ ꯍꯧꯖꯤꯛꯀꯤꯕꯤ ꯄꯤꯁꯤꯗꯤ ꯑꯗꯨ ꯑꯗꯨꯅ ꯎꯝ ꯀꯩ ꯍꯥꯏꯇꯥꯔꯦ ꯃꯥꯒꯤ ꯍꯤꯗꯥꯛ ꯀꯨꯜꯂꯤ ꯄꯤꯖꯕ ꯃꯇꯝꯁꯨ ꯁꯦꯟꯅꯗꯕ ꯌꯥꯗꯦ ꯒ꯭ꯌꯥꯟ ꯈꯤꯇꯪ ꯇꯥꯏꯌꯦꯅ ꯃꯁꯥꯅ ꯆꯥꯖꯅꯤꯡ ꯂꯩꯇ꯭ꯔꯦ ꯑꯍꯜ ꯑꯣꯏꯔꯕꯅꯤꯅ ꯑꯩꯈꯣꯏꯅ ꯁꯦꯕꯥ ꯅꯨꯡꯕꯤ ꯇꯧꯕꯤ ꯈꯣꯕꯤ ꯈꯤꯇꯪ ꯆꯦꯛꯁꯤꯜꯍꯧꯗꯕꯗ ꯑꯍꯟ ꯍꯥꯏꯁꯤꯗꯤ ꯍꯦꯛꯇ ꯁꯣꯏꯗꯣꯏꯅꯤꯗꯣ
ꯃꯥꯅꯦ ꯃꯥꯅꯦ ꯑꯗꯣ ꯍꯥꯏꯗꯤ ꯎꯝ ꯅꯣꯏꯅꯁꯨ ꯑꯗꯨꯝ ꯈꯔ ꯐꯖꯅ ꯆꯦꯛꯁꯤꯟꯅ ꯁꯦꯟꯅꯕꯤꯔꯣ ꯑꯗꯒꯤ ꯑꯗꯨꯝ ꯅꯣꯏꯒꯤꯗꯤ ꯏꯃꯥꯁꯨ ꯂꯩꯔꯤꯕꯅꯤꯅꯀꯣ ꯑꯗꯨꯝ ꯃꯇꯦꯡ ꯏꯇꯦꯡꯒ ꯇꯧꯅꯔꯒ ꯑꯗꯨꯝ ꯑꯗꯨꯃꯥꯏꯅ ꯐꯖꯅ ꯁꯦꯕꯥꯁꯤꯦ ꯇꯤꯕꯤ ꯇꯧꯕꯤꯗꯅ ꯇꯧꯔꯣ ꯍꯥꯏꯗꯤ ꯃꯣꯏꯗꯤ ꯑꯍꯟ ꯑꯣꯏꯁꯜꯂꯛꯄ ꯍꯥꯏꯁꯤꯗꯤ ꯑꯉꯥꯡ ꯑꯣꯟꯊꯣꯔꯛꯑꯦꯅꯁꯨ ꯍꯥꯏꯅꯩꯅꯤ ꯍꯥꯏꯗꯤ
ꯋꯥꯈꯜꯗꯣ ꯄꯤꯛꯁꯜꯂꯛꯄꯗꯣ ꯑꯗꯨꯗꯨꯅ ꯍꯥꯏꯗꯤ ꯅꯣꯏꯅ ꯈꯔ ꯍꯥꯏꯕꯗꯤ ꯅꯍꯥ ꯑꯣꯏ ꯑꯣꯏꯕꯅꯤꯅ ꯒ꯭ꯌꯥꯟ ꯂꯧꯁꯤꯡꯗꯣ ꯈꯔ ꯂꯩꯕꯅꯤꯅ ꯑꯗꯨꯃꯥꯏꯅ ꯅꯣꯏꯅ ꯈꯔ ꯌꯦꯡꯁꯤꯟꯕꯤ ꯇꯥꯔꯦ ꯑꯗꯣ ꯑꯍꯟꯗꯨꯕꯨ ꯍꯥꯏꯗꯤ ꯆꯥꯕ ꯊꯛꯄ ꯀꯛꯄꯗꯤ ꯀꯃꯥꯏ ꯀꯃꯥꯏ ꯇꯧꯔꯤꯒꯦ ꯑꯗꯨꯝ ꯍꯥꯏꯗꯤ ꯆꯤꯟꯖꯥꯛ ꯀꯌꯥꯝ ꯀꯛꯄ꯭ꯔꯣ
ꯍꯣꯏ ꯍꯣꯏ ꯍꯧꯖꯤꯛꯇꯤ ꯑꯍꯟꯁꯨꯁꯜꯂꯛꯑꯕꯅꯤꯅ ꯆꯤꯟꯖꯥꯛꯕꯨꯗꯤ ꯈꯔ ꯀꯛꯑꯦ ꯑꯥꯏ ꯇ ꯑꯍꯅꯣꯔꯀꯣꯏ ꯃ ꯃꯇꯨꯡ ꯏꯟꯅ ꯑꯩ ꯌꯥ ꯀꯦꯟꯁꯤꯜꯂꯛꯄ ꯑꯗꯗꯤ ꯌꯥꯒꯤ ꯐꯖꯅ ꯐꯪꯁꯟ ꯇꯧꯗꯕ ꯌꯥꯎꯕꯅꯤꯅ ꯑꯀꯟꯕ ꯀꯩꯅꯣꯁꯨ ꯆꯥꯕ ꯉꯝꯗ꯭ꯔꯦ ꯆꯥꯛ ꯐꯧꯕꯗ ꯀꯩ ꯍꯥꯏꯇꯥꯔꯦ ꯇꯛꯈꯥꯏꯔꯒ ꯄꯤꯖꯕꯒꯤ ꯃꯑꯣꯡꯗꯣ ꯇꯧꯔꯦ ꯑꯗꯣ ꯑꯅꯝꯕꯅ ꯑ ꯀꯩꯅꯣꯒꯨꯝꯕ ꯑꯣꯏꯅ ꯄꯤꯖꯩꯌꯦ ꯑꯩꯈꯣꯏ ꯏꯀꯨꯕꯧꯗꯤꯤ ꯍꯜꯋꯥꯒꯨꯝꯕ ꯑꯄꯦꯠꯄ ꯆꯥꯕꯗ ꯅꯨꯡꯉꯥꯏꯕ ꯄꯣꯠꯁꯦ ꯁꯤꯒꯨꯝꯕꯅꯁꯨ ꯍꯦꯟꯅ ꯄꯥꯝꯕꯅꯤꯅ ꯍꯜꯂꯨꯋꯥ ꯍꯧꯔꯒ ꯆꯥꯕ ꯑꯗꯨꯗꯨꯒ ꯃꯍꯤ ꯃꯅꯥꯏ ꯁꯤ ꯁꯤꯨꯒꯨꯝꯕꯅ ꯆꯥꯔꯦ
ꯑꯣ ꯑꯁ ꯑꯗꯨꯗꯤ ꯀꯩꯅꯣ ꯇꯧꯕꯣ ꯍꯥꯏꯗꯤ ꯆꯥꯛꯇꯣ ꯍꯥꯏꯗꯤ ꯌꯥꯝ ꯀꯟꯅ ꯅꯨꯡꯉꯥꯏꯇ꯭ꯔꯒꯗꯤ ꯑꯩꯈꯣꯏꯒꯤ ꯆꯥꯛꯀ ꯍꯋꯥꯏ ꯃꯨꯛꯀ ꯇꯧꯔꯒ ꯀꯥꯝꯃꯒ ꯁꯦꯝꯕꯗꯣ ꯑꯗꯨꯗꯣ ꯁꯦꯝꯃꯣ ꯎ ꯍꯥꯏꯗꯤ ꯃꯣꯏ ꯑꯍꯟꯁꯤꯡꯁꯨ ꯑꯗꯨꯝ ꯄꯥꯝꯕꯅꯦ ꯑꯗꯣ ꯍꯥꯏꯗꯤ ꯑꯗꯨꯁꯨ ꯑꯗꯨꯝ ꯆꯥꯎꯧꯕꯗ ꯑꯗꯨ ꯌꯥꯔꯛꯑꯣꯏ ꯑꯗꯨ ꯑꯣꯏꯔꯒꯁꯨ ꯍꯥꯏꯗꯤ ꯅꯣꯏꯅ ꯈꯪꯅ ꯑꯗꯨꯝ ꯈꯔ ꯈꯔ ꯍꯥꯏꯗꯤ ꯅꯨꯃꯤꯠ ꯃꯔꯤ ꯃꯉꯥꯅꯤꯅ ꯑꯗꯨꯃꯥꯏꯅ ꯄꯤꯖꯕꯤꯕ ꯑꯗꯒꯤ ꯑꯗꯨꯗ ꯁꯨꯝ ꯆꯥꯃꯜꯂꯛꯑꯗꯤ ꯑꯍꯟꯁꯨ ꯑꯗꯨꯝ ꯆꯥꯅꯤꯡꯉꯛꯑꯣꯏꯕ ꯆꯥꯕ ꯑꯃꯗꯤ ꯑꯗꯨꯃꯥꯏꯅ ꯇꯧꯔꯀꯥꯟꯗ ꯅꯣꯏꯅ ꯍꯥꯏꯗꯤ ꯃꯑꯣꯡ ꯑꯃ ꯃꯨ ꯁꯤꯟꯕ ꯍꯥꯏꯗꯤ ꯌꯦꯡꯉ ꯌꯦꯡꯉꯒ ꯅꯣꯏꯅ ꯐꯅꯕ ꯅꯨꯡꯉꯥꯏꯅꯕ ꯆꯥꯕꯗ ꯅꯨꯡꯉꯥꯏꯕ ꯃꯑꯣꯡꯗ ꯑꯗꯨ ꯁꯦꯝꯕꯤꯌꯣ ꯎꯝ ꯍꯧꯖꯤꯛꯀꯤ ꯆꯥꯛꯀ ꯃꯨꯛꯀ ꯀꯥꯝꯕꯗꯣ ꯍꯥꯏꯔꯛꯀꯦꯕ ꯍꯋꯥꯏ ꯃꯨꯣꯛꯇꯨꯒ ꯆꯥꯛ ꯆꯦꯡ ꯈꯔꯒ ꯂꯧꯔꯦꯗꯅ ꯑꯗꯨꯗꯨꯒ ꯑꯗꯒꯤ ꯍꯥꯏꯗꯤ ꯉꯥ ꯑꯌꯥꯏꯕ ꯑꯗꯨꯝ ꯅꯣꯏꯅ ꯄꯥꯝꯖꯕ ꯍꯥꯏꯗꯤ ꯉꯥꯃꯨ ꯑꯌꯥꯏꯕꯕꯨ ꯑꯣꯏꯔꯣ ꯑꯗꯒꯤ ꯔꯧ ꯑꯣꯏꯔꯁꯨ ꯑꯗꯨꯝ ꯉ ꯑꯌꯥꯏꯕꯁꯦ ꯐꯖꯅ ꯃꯔꯨꯗꯨ ꯂꯧꯊꯣꯛꯄꯤꯔꯣꯕ ꯑꯍꯟꯒꯤꯅꯤꯅ ꯑꯗꯨꯒ ꯍꯥꯞꯆꯤꯜꯂꯅꯤ ꯑꯗꯨꯒ ꯑꯩꯈꯣꯏ ꯇꯤꯜꯍꯧ ꯍꯥꯞꯄꯁꯨ ꯌꯥꯏ ꯑꯗꯣ ꯑꯩꯈꯣꯏ ꯃꯩꯇꯩ ꯇꯤꯜꯍꯧ ꯃꯆꯥꯗꯣ ꯃꯔꯨ ꯀꯥꯕꯤꯗꯣ ꯑꯗꯨꯗꯣ ꯐꯖꯅ ꯆꯥꯝꯊꯣꯛꯄꯤꯔꯒ ꯐꯖꯅ ꯃꯟꯊꯣꯛꯄꯤꯔꯒ ꯀꯨꯞꯅ ꯀꯨꯞꯅ ꯁꯣꯏꯔꯒ ꯈꯔ ꯑꯃ ꯍꯥꯞꯆꯤꯟꯕꯤ ꯄꯤꯔꯕ ꯑꯗꯨꯒ ꯃꯆꯨ ꯀꯩꯀꯩ ꯀꯩ ꯊꯥꯛꯎꯅꯨꯁꯦ ꯑꯗꯨꯒ ꯍꯦꯟꯇꯥꯛ ꯃꯆꯦꯠ ꯑꯃ ꯍꯦꯛ ꯍꯥꯞꯆꯤꯜꯂꯣ ꯑꯗꯨꯒ ꯃꯍꯤ ꯈꯔꯗꯒꯤꯩ ꯃꯣꯔꯣꯛ ꯃꯆꯦꯠ ꯑꯃ ꯍꯥꯞꯆꯜꯂꯨ ꯑꯗꯨꯒꯅꯦ ꯀꯨꯀꯔꯗ ꯑꯅꯤꯔꯛ ꯑꯍꯨꯝꯂꯛ ꯈꯤꯇꯪ ꯍꯥꯏꯗꯤ ꯅꯣꯏ ꯑꯍꯟ ꯌꯥꯁꯨ ꯍꯥꯏꯐꯦꯠ ꯅꯨꯡꯉꯥꯏꯇ꯭ꯔꯦ ꯍꯥꯏꯔꯕꯅꯤꯅ ꯃꯍꯤꯗꯣ ꯑꯗꯨꯝ ꯈꯤꯇꯪ ꯑꯗꯨꯝ ꯌꯥꯎꯍꯜꯂꯒ ꯑꯩꯈꯣꯏ ꯀꯥꯝꯊꯣꯛꯄꯤꯔꯒ ꯑꯅꯤꯔꯛ ꯀꯨꯝꯕ ꯀꯥ ꯑꯃ ꯑꯗꯨꯝ ꯌꯥꯕꯅꯦꯕ ꯑꯗꯨꯃꯥꯏꯅ ꯄꯤꯖꯧ ꯑꯣ ꯑꯗꯨꯝ ꯍꯥꯎꯁꯨ ꯍꯥꯎꯕꯅꯦ ꯑꯩꯈꯣꯏꯒꯤꯗꯤ ꯉꯍꯥꯛ ꯋꯥꯏ ꯑꯉꯥꯡꯒꯨꯝꯕ ꯃꯁꯥ ꯉꯝꯃꯛꯇ꯭ꯔꯀꯥꯟꯗ ꯑꯗꯒꯤ ꯑ‌ꯦ ꯑꯩꯈꯣꯏꯒꯤ ꯑꯍꯟꯈꯩ ꯃꯁꯥ ꯉꯝꯃꯛꯇ꯭ꯔꯀꯥꯟꯗ ꯗ‌ꯦ ꯑꯗꯨꯃꯥꯏꯅ ꯑꯣꯏꯅ ꯄꯤꯖꯩꯕ ꯑꯗꯨꯅ ꯍꯥꯏꯗꯤ ꯃꯣꯏꯗ ꯑꯗꯨꯝ ꯐꯪꯒꯗꯕ ꯀꯩꯀꯩꯗꯨꯁꯨ ꯑꯗꯨꯝ ꯐꯪꯖꯔꯦ ꯍꯥꯏꯗꯤ ꯑꯗꯨꯒ ꯗꯤ ꯁꯥꯏꯕꯒꯤ ꯑꯋꯥꯕꯗꯨꯁꯨ ꯍꯥꯏꯗꯤ ꯍꯋꯥꯏꯃꯨꯛꯇꯨꯒ ꯆꯥꯛꯇꯨꯒ ꯐꯖꯅ ꯀꯥꯝꯊꯣꯛꯑꯕꯅꯤꯅ ꯃꯍꯤꯒ ꯈꯔ ꯌꯥꯎꯔꯒ ꯑꯗꯨꯝ ꯃꯨ ꯑꯗꯨꯁꯨ ꯆꯥꯁꯟꯕ ꯃꯇꯝꯗꯁꯨ ꯌꯥꯝ ꯅꯨꯡꯉꯥꯏꯖꯔꯦꯗꯅ
ꯑꯁ ꯐꯔꯦꯗꯤ ꯏꯆꯦ ꯏꯆꯦꯅ ꯀꯥꯟꯅ ꯀꯥꯟꯅꯕ ꯃꯌꯥꯝ ꯇꯥꯛꯄꯤꯔꯦ ꯑꯩꯗꯤ ꯈꯪꯕꯨ ꯈꯪꯉꯨꯗ꯭ꯔꯦ ꯈꫭꯏ ꯄꯤꯛꯏꯉꯩꯗ ꯑꯩꯈꯣꯏꯅ ꯅꯥꯔꯤꯉꯩ ꯃꯇꯝꯗ ꯆꯥꯛ ꯀꯥꯁ‌ꯦ ꯆꯥꯅꯤꯡꯉꯛꯇꯕ ꯃꯇꯝꯗ ꯏꯃꯥ ꯍꯣꯏꯅ ꯄꯤꯖꯔꯛꯈꯤꯕꯗꯣ ꯏꯆꯦꯅ ꯍꯧꯖꯤꯛꯈꯛꯇ ꯍꯥꯏꯔ ꯀꯥꯟꯗ ꯅꯤꯡꯖꯡꯑ‌ꯦ
ꯍꯣꯏ ꯃꯥꯅꯦ ꯑꯗꯨꯝ ꯃꯈꫭꯏꯅ ꯑꯉꯥꯡ ꯑꯣꯏꯀꯥꯟꯗ ꯆꯥꯔꯛꯄ ꯑꯩꯈꯣꯏ ꯆꯕꯤ ꯊꯣꯡꯕ ꯀꯥꯗꯣ ꯑꯗꯨꯒ ꯑꯗꯨꯝ ꯃꯥꯟꯅꯔꯤ ꯄꯣꯠꯅꯤꯗ ꯑꯗꯨꯗ ꯍꯥꯏꯗꯤ ꯑꯗꯨꯝ
ꯃꯆꯨ ꯍꯥꯡꯅꯤꯡꯉꯁꯨ ꯑꯗꯒꯤ ꯍꯋꯥꯏ ꯃꯪꯒꯜꯒꯨꯝꯕ ꯍꯥꯞꯆꯤꯜꯂꯁꯨ ꯑꯗꯨꯝ ꯍꯥꯏꯗꯤ ꯈꯔ ꯀꯜꯂꯞꯅ ꯑꯗꯨꯝ ꯊꯣꯡꯉꯒ ꯆꯥꯏꯗꯅ ꯍꯧꯖꯤꯛꯀꯤ ꯑꯍꯟꯒꯤꯁꯤꯅ ꯑꯃꯨꯛ ꯍꯥꯏꯗꯤ ꯍꯋꯥꯏ ꯃꯨꯛ ꯐꯣꯟ ꯈꯔ ꯇꯥꯒꯟꯕꯗꯣ ꯑꯗꯨꯒꯨꯝꯕꯗꯣ ꯇꯧꯔꯒ ꯈꯔ ꯄꯦꯅ ꯊꯣꯡꯉꯒ ꯃꯣꯏꯗ ꯌꯣꯠꯁꯤꯟꯕ ꯃꯇꯝꯗ ꯅꯨꯡꯉꯥꯏꯅꯕꯒꯤ ꯃꯑꯣꯡꯗ ꯁꯦꯝꯃꯒ ꯄꯤꯖꯕꯒꯤ ꯋꯥꯅꯤꯗ ꯑꯗꯨꯝ ꯃꯍꯥꯎꯥꯎꯗꯤ ꯑꯗꯨꯝ ꯃꯥꯟꯅꯔꯤꯅꯤ ꯑꯃꯅ ꯈꯔ ꯄ‌ꯦꯠꯄ ꯑꯃꯅ